ꯑꯂ
ꯍꯪꯕꯤꯠ ꯀꯃꯥꯏꯅ ꯄꯅꯤꯡ ꯄ꯭ꯂꯥꯅꯤꯡ ꯂꯩꯕ꯭ꯔꯣ
ꯈꯪꯗꯦ ꯑꯗꯨꯝ ꯆꯠꯁꯤꯔꯥ ꯍꯥꯏ ꯍꯥꯏꯕꯅꯦ ꯑꯗꯣ ꯆꯠꯄꯗꯣ ꯕꯨꯛ ꯕꯨꯛ ꯃꯥꯏꯁꯣꯗ ꯇꯧꯕꯒꯤ ꯃꯍꯨꯠꯇꯅꯦ
ꯎꯝ
ꯆꯠꯂꯒ ꯈꯔ ꯉꯟꯇꯥꯅ ꯆꯠꯂꯒ ꯃꯐꯝꯗ ꯆꯠꯂꯒ ꯑꯗꯨꯝ ꯕ꯭ꯂꯦꯛꯀꯨꯝꯕꯗ ꯇꯤꯀꯦꯠ ꯐꯪꯕꯗꯣ ꯑꯗꯨꯅ ꯆꯤꯞ ꯑꯣꯏꯑꯦ ꯍꯥꯏꯕ ꯑ ꯇꯤ ꯔꯔꯤꯛꯁ ꯂ ꯂꯩꯅ ꯌꯦꯡꯕ ꯐꯪꯗ꯭ꯔꯗꯤ ꯆꯠꯂꯒꯦ
ꯌꯦꯡꯕ ꯆꯠꯂꯗꯤꯀꯣ
ꯑꯥ
ꯑꯩꯗꯤ ꯏꯃꯥꯟꯅꯕꯣꯏꯅ ꯌꯦꯡꯕ ꯆꯜꯂꯗꯤ ꯃꯃꯥꯡ ꯄꯨꯔꯥ ꯃꯃꯥꯡꯗ ꯀꯛꯁꯦ ꯍꯥꯏꯕꯅꯦ ꯃꯣꯏꯅ
ꯑꯍꯣꯏ ꯌꯃꯅꯕꯤꯒꯤ ꯀꯈ꯭ꯔꯦ
ꯑ ꯑꯗꯨ ꯄ꯭ꯔꯗꯤ ꯀꯔꯤꯗꯒ ꯇꯥꯕ꯭ꯔꯣꯏꯣꯏ ꯃꯣꯏꯗꯃꯀꯣ
ꯍꯣꯏ ꯍꯣꯏ ꯏꯁꯀ꯭ꯔꯤꯟꯗ ꯌꯦꯡꯕꯒ ꯃꯥꯟꯅꯩꯅꯀꯣ
ꯑꯗꯨꯗꯒꯤ ꯄꯩꯁꯥꯗꯨꯣ ꯌꯥꯝꯃꯁꯨ ꯌꯥꯝꯅ ꯑꯗꯨꯝ ꯃꯃꯥꯡꯗ ꯀꯛꯀꯁꯦ ꯍꯥꯏꯔꯒ ꯉꯥꯡꯅ ꯈ꯭ꯔ ꯉꯥꯡꯗꯤ ꯉꯥꯡꯅꯕꯅ ꯈ
ꯎ ꯃꯃꯥꯡꯗ ꯀꯛꯄꯗꯅ ꯐꯩ ꯑꯣ ꯈꯪꯗ꯭ꯔꯦ ꯑꯩꯗꯤ ꯆꯠꯄ ꯌꯥꯏ ꯆꯠꯇꯕ ꯌꯥꯏ ꯇꯝꯕ ꯅꯕꯦꯝꯕꯔ ꯑꯣꯏꯕꯒꯤ
ꯏꯔꯥꯡ ꯂꯩꯇ꯭ꯔꯗꯤꯀꯣ ꯌꯦꯡꯉꯅꯦ ꯑꯞꯗꯥꯎꯟ ꯑꯗꯨ ꯃꯇꯝꯗ ꯐ꯭ꯂꯥꯏꯠ ꯇꯤꯀꯦꯠꯁꯨ ꯍꯦꯟꯅ ꯇꯥꯡꯔꯛꯀꯅꯤ
ꯀꯅꯥꯅꯣ ꯍꯟꯗꯛ ꯀꯅꯥꯅꯣ ꯑꯃ ꯂꯥꯛꯀꯅꯤ ꯍꯥꯏꯕꯗꯨꯕꯣ ꯑꯗꯨ ꯅꯠꯇꯕ ꯈꯔ ꯑꯗꯨꯗꯤ ꯄꯣꯞ ꯑꯣꯏ ꯀꯩ ꯑꯣꯏ ꯑꯣꯏꯕꯅꯦ ꯁꯤꯡꯒꯔꯗꯣ ꯃꯃꯤꯡ ꯀꯥꯎꯈ꯭ꯔꯦ ꯗꯦꯜꯂꯤꯒ ꯑꯗꯨꯗꯤꯒꯍꯥꯇꯤ ꯑꯎꯇꯦ
ꯉꯣ ꯒꯋꯥꯍꯥꯇꯤ ꯆ ꯑꯞꯗꯥꯎꯟ ꯐ꯭ꯂꯥꯏꯠ ꯇꯤꯀꯦꯠꯦ ꯑꯁꯤ ꯃꯔꯤ ꯃꯔꯤ ꯄꯥꯔꯁꯦ ꯊꯥꯎꯖꯟꯅꯕꯀꯣ ꯑꯞ ꯗꯥꯎꯟ ꯀꯣ
ꯎꯝ
ꯖꯤꯁꯦ ꯑꯩꯠ ꯊꯥꯎꯖꯟ ꯑꯣꯏꯔꯗꯤ ꯌꯦꯡꯉꯨꯅꯦ ꯑꯩꯈꯣꯏ ꯒꯥꯔꯤꯗ ꯃꯤ ꯃꯔꯤ ꯆꯅꯉꯥꯏ ꯇꯧꯕꯅꯦ ꯑꯩꯠ ꯊꯥꯎꯖꯟ ꯏꯟꯇꯨ ꯐꯣꯔ ꯊꯥꯔꯇꯤ ꯇꯨ ꯊꯥꯎꯖꯟꯅꯟꯅ ꯑꯁꯤꯁꯦ ꯄꯨꯔꯥ ꯂꯤꯁꯤꯡ ꯃꯉꯥ ꯊꯧ ꯍꯥꯞꯄꯗ ꯑꯞ ꯗꯥꯎꯟ ꯌꯥꯔꯅꯤꯕ ꯄꯩꯁꯥꯗꯣ ꯌꯥꯝ ꯁꯦꯐ ꯑꯣꯏꯅ ꯑꯣꯏꯅꯀꯣ
ꯍꯣꯏ
ꯑꯗꯨꯒꯤ ꯄ꯭ꯂꯥꯅꯤꯡꯅꯤꯗ ꯏꯔꯥꯡꯗꯣ ꯐꯔꯗꯤꯀꯣ
ꯑꯁ ꯈꯪꯗꯦꯗ ꯑꯗꯨꯝ ꯔꯣꯗ ꯕꯥꯏ ꯔꯣꯗ ꯆꯠꯄꯅꯍꯗꯤ ꯃꯇꯨꯡ ꯈꯔ ꯅꯨꯡꯉꯥꯏꯀꯣ ꯖꯔꯅꯤꯗꯣ ꯋꯥꯔꯁꯨ ꯈꯔ ꯑꯃ ꯅꯨꯡꯉꯥꯏꯕ ꯑꯃ ꯂꯩ ꯍꯥꯏꯕ ꯑꯗꯨꯒꯤ
ꯒꯥꯔꯤ ꯅꯨꯡꯉꯥꯏꯒꯗꯧꯕꯅꯤ
ꯍꯣꯏ
ꯒꯥꯔꯤꯕꯨ ꯅꯨꯡꯉꯥꯏꯔꯗꯤ ꯖꯔꯅꯤꯗꯤ ꯑꯗꯨꯝ ꯅꯨꯡꯉꯥꯏꯔꯦ
ꯇꯨꯝꯅꯤꯡꯉꯈ꯭ꯔꯦ ꯅꯨꯡꯗꯤꯤꯡꯉꯦ ꯑꯩꯗꯤ ꯍꯧꯖꯤꯛꯀꯥꯟꯀꯣ ꯄꯨꯡ ꯃꯔꯤ ꯑꯗꯨꯋꯥꯏꯗ ꯑꯗꯨꯝ ꯍꯧꯒꯠꯄꯅꯦ ꯃꯔꯤꯁꯦ ꯇꯨꯝꯕꯅ ꯇꯨꯋꯦꯜꯐ ꯋꯥꯟꯗ ꯇꯨꯝꯃꯒ ꯊ꯭ꯔꯤ ꯑꯋꯥꯔꯒꯨꯝꯕ ꯈꯔ ꯇꯨꯝꯃꯒ ꯑꯗꯨꯝ ꯃꯦꯀꯞꯁꯦ ꯃꯊꯟꯇ ꯊꯣꯛꯄ ꯑꯗꯨꯒ ꯑꯃꯨꯛꯀ ꯍꯧꯒꯠꯂꯒ ꯍꯧꯖꯤꯛ ꯑꯃꯨꯛ ꯇꯨꯝꯒꯅꯤꯗꯅ ꯑꯗꯨꯗꯨꯒ ꯑꯩꯅ ꯉꯍꯥꯟ ꯅꯪ ꯐꯣꯟ ꯇꯧꯔꯛꯑꯒ ꯋꯥꯔꯤ ꯁꯥꯟꯅꯕ ꯕ꯭ꯔꯁ ꯇꯧꯧꯕ ꯇꯥꯏꯃꯤꯡ ꯁꯤꯛꯁ ꯑꯗꯨꯋꯥꯏꯗꯣ ꯑꯗ ꯅ ꯇꯟꯅ ꯎ ꯆꯥꯔꯅꯤꯅ ꯑꯗꯨꯒ ꯆꯥꯛ ꯆꯥꯕꯁꯨ ꯑꯃꯨꯛꯀ ꯊꯦꯡꯉꯒ ꯇꯦꯟ ꯊꯥꯔꯇꯤꯒꯤ ꯑꯗꯨꯋꯥꯏꯗ ꯑꯃꯨꯛ ꯆꯥꯔꯅꯤ ꯑꯗꯨꯕꯨꯗꯤ ꯑꯦꯂꯚꯦꯟꯒꯤ ꯃꯃꯥꯡꯗ ꯑꯗꯨꯝ ꯆꯥꯏꯌꯦꯕꯀꯣ ꯐꯠꯇꯦ ꯑꯟꯍꯦꯜꯗꯤ ꯑꯣꯏ ꯍꯥꯏꯕꯒꯤ ꯑꯗꯣ ꯑꯦꯂꯚꯦꯟ ꯇꯥꯕꯁꯨ ꯌꯥꯎꯋꯦ ꯃꯔꯛꯇ ꯑꯗꯨꯒ ꯑꯗꯨꯝ ꯐ꯭ꯔꯨꯠꯀꯨꯝꯕ ꯆꯥꯔꯒ ꯑꯣꯏꯔꯁꯨ ꯑꯗꯨꯝ ꯂꯩꯔꯅꯤ ꯑꯗꯨꯒ ꯑꯃꯨꯛ ꯇꯣꯡꯕꯅꯤ ꯑ ꯀꯔꯤ ꯔꯨꯇꯤꯟꯅꯣ ꯈꯪꯗꯦ ꯑꯩꯁꯦ ꯆꯩ ꯅꯝ ꯅꯝꯕ ꯔꯨꯇꯤꯟ ꯑꯣꯏ
ꯐ
ꯑꯁ ꯑꯩꯗꯤ ꯑꯃꯨꯛꯀ ꯍꯟꯗꯛꯃꯟ ꯂꯣꯏꯈ꯭ꯔꯗꯤ ꯊꯕꯛ ꯑꯃꯨꯛ ꯆꯠꯈ꯭ꯔꯗꯤ ꯇꯜꯂꯦ ꯍꯧꯒꯠꯂ ꯍꯧꯒꯠꯂ ꯆꯠꯄꯗꯣ ꯌꯥꯝ ꯋꯥꯏ
ꯑꯗꯣ ꯅꯪꯒꯤꯁꯦ ꯍꯟꯗꯛ ꯈꯔ ꯈꯔ ꯉꯥꯏꯍꯥꯛꯆꯜꯂꯒ ꯆꯨꯇꯤ ꯂꯩꯈ꯭ꯔꯦꯅꯀꯣ ꯑ ꯃꯣꯏ ꯇꯣꯂꯣꯞꯁꯦ ꯀꯃꯥꯏꯅ ꯄꯥꯗꯣꯏꯔꯣ
ꯈꯪꯗꯦꯕ ꯃꯣꯏ ꯁꯨꯇꯤꯁꯨ ꯍꯧꯖꯤꯛ ꯄꯥꯝꯕ ꯄꯥꯅꯤ ꯑꯗꯨꯏꯁꯨ ꯄꯥꯕꯁꯦ ꯈꯪꯗꯦꯌꯦ ꯃꯣꯏꯁꯦ ꯀꯃꯥꯏꯅ ꯇꯧꯒꯦ ꯑꯗꯨꯒ ꯑꯩꯒꯤ ꯑ ꯕꯦꯡ ꯗꯤꯇꯦꯜꯁ ꯇꯄꯤꯣꯏꯅꯤꯡ ꯑꯗꯣ ꯗꯦꯠ ꯀꯌꯥꯒꯤꯅꯣ ꯑꯩꯅ ꯏꯈꯤꯕꯗꯨꯕꯨ ꯀꯥꯎꯍꯧꯈ꯭ꯔꯦ
ꯅꯤ ꯑꯗꯨꯁꯨ
ꯅꯨꯄꯤꯗꯣ ꯂꯩꯍꯧꯗ꯭ꯔꯦꯕ ꯃꯣꯏꯗ ꯇꯨꯡ ꯂꯩꯈ꯭ꯔꯥ ꯖꯦꯔꯣꯛꯁ ꯐꯥꯔꯁꯅꯦꯠ ꯗꯦꯠ ꯋꯥꯟ ꯑꯗꯨꯗꯥꯋꯥꯏꯗꯗꯤ ꯑꯗꯨꯝꯅꯦ
ꯇꯤꯔꯄꯣꯟꯗꯅꯤꯀꯣ
ꯑꯥ
ꯑꯣ ꯅꯪ ꯗꯦꯠ ꯋꯥꯟꯗꯅꯦ ꯗꯦꯠ ꯋꯥꯟꯗꯅ ꯋꯥꯟ ꯇꯨꯔꯨꯔ ꯑꯗꯨꯃꯥꯏꯅ ꯆꯠꯄ ꯍꯧꯕꯅꯤꯅ
ꯑꯦꯗꯅꯤ ꯉꯥꯈꫭ ꯌꯦꯡꯒꯦ ꯍꯟꯗꯛꯀꯤ ꯃꯟꯗꯦ
ꯑꯗꯨ ꯍꯧꯖꯤꯛꯇꯤ ꯅꯪꯁꯨ ꯅ ꯁꯨꯖꯤꯛ ꯅꯦꯛꯁ ꯃꯟꯗꯤ ꯈꯔ ꯅꯨꯡꯉꯥꯏꯕ ꯍꯧꯔꯅꯤꯅꯦ ꯅꯪꯁꯨ
ꯥꯏꯄꯣ ꯍꯣꯏ ꯇ꯭ꯋꯦꯟꯇꯤ ꯇ꯭ꯋꯦꯟꯇꯤ ꯅꯥꯏꯟꯗ ꯖꯣꯏꯟ ꯇꯧꯕꯒꯤ ꯇꯁꯇꯥꯏꯜꯗ ꯇꯧꯕ ꯃꯥꯜꯂꯦ ꯑꯥꯎ ꯍꯥꯥꯎ
ꯁꯥꯏꯁꯥꯏ ꯒꯤ ꯈꯔ ꯈꯔ ꯏꯪꯀꯝ ꯂꯩꯔꯒ ꯂꯩꯕ ꯋꯥꯈꯜꯁꯨ ꯈ ꯅꯣꯉꯥꯥꯏꯕꯅꯤ
ꯍꯣꯏ ꯀꯣꯏ ꯌꯥꯝꯗꯁꯨꯣ
ꯎꯝ ꯌꯥꯝꯗ꯭ꯔꯁꯨꯀꯣ
ꯈꯤꯇꯪ ꯆꯥꯅꯤꯡꯕꯒꯨꯝꯕ ꯑꯣꯏꯔꯁꯨ ꯊꯛꯅꯤꯡꯕꯒꯨꯝꯕ ꯑꯣꯏꯔꯁꯨ ꯑꯗꯨꯝ ꯈꯔ
ꯆꯦꯡ ꯍꯋꯥꯏꯗꯤ ꯑꯩꯈꯣꯏꯅ ꯂꯩꯕ ꯅꯠꯇꯕꯅꯤꯅꯀꯣ ꯌꯨꯝꯗ ꯂꯩꯔꯒ ꯌꯨꯝꯗ ꯂꯩꯔꯒ ꯂꯤꯁꯤꯡ ꯇꯔꯥ ꯆꯥꯕꯗꯤ ꯑꯗꯨꯝ ꯀꯥꯐꯤꯅꯤꯗ
ꯅꯪ ꯏꯃꯥꯟꯅꯕ ꯗꯦꯜꯂꯤ ꯆꯠꯇꯣꯏꯉꯥꯏ ꯂꯩꯕ꯭ꯔꯥ ꯁꯄ ꯃꯥꯅꯦ ꯃꯁꯤꯗꯤ ꯑꯔꯤ ꯑꯗꯨꯃꯥꯏꯅ ꯑꯃ ꯂꯩꯔꯗꯤ ꯐꯗꯣꯏꯅꯦ ꯎꯝ ꯃꯔꯝꯗꯤ ꯈꯪ ꯇꯕ꯭ꯔꯥ ꯄꯣꯁꯇ ꯊ ꯍꯥꯥꯕꯖꯦ ꯈꯪꯗꯦ ꯍꯣꯏ ꯍꯥꯏꯗꯤ ꯃꯤ ꯄꯣꯛꯈ꯭ꯔꯗꯤ ꯑꯗꯨꯃꯥꯏꯅ ꯌꯥꯝꯗ꯭ꯔꯁꯨ ꯄꯣꯠꯇꯣ ꯀꯦꯖꯤ ꯑꯅꯤꯃꯨꯛ ꯑꯣꯏꯔꯁꯨ ꯑꯗꯨꯝ ꯈꯪꯗꯦ ꯑꯦꯗꯖꯁ ꯇꯧꯕ ꯌꯥꯕꯤꯕꯁꯨ ꯂꯩꯌꯦꯅꯀꯣ ꯐꯟꯑꫭꯏꯔꯗꯤ ꯌꯥ ꯀꯥꯡꯁꯨ ꯀꯨꯏꯗ꯭ꯔꯦ ꯖꯨꯂꯥꯏ ꯖꯨꯂꯥꯏꯒꯤ ꯁꯤꯛꯁꯇꯤꯟꯦ ꯍꯧꯏ ꯃꯥꯅꯦ ꯑꯁ ꯂꯥꯁ ꯂꯥꯁ ꯏꯌꯥꯔꯗꯤꯀꯣ ꯑꯩꯒꯤ ꯕꯣꯏ ꯐ꯭ꯔꯦꯟ ꯂꯩꯌꯦꯅ ꯑ ꯌꯨꯗ ꯑꯉꯥꯡ ꯃꯆꯥꯗ ꯋꯥ ꯂꯩ ꯂꯩꯕꯒꯦꯔꯣ ꯑꯗꯣ ꯑꯗꯨꯝ ꯈꯦꯇ꯭ꯔꯤꯁ ꯃꯥ ꯆꯠꯈ꯭ꯔꯦ ꯈꯦꯇ꯭ꯔꯤꯗꯣ ꯂꯩꯔꯛꯄꯅꯦ ꯑꯗꯨꯝ ꯑꯌꯨꯛꯇ ꯑꯩ ꯆꯥꯛ ꯆꯥꯗꯦ ꯍꯥꯏꯔꯒ ꯈꯦꯇ꯭ꯔꯤ ꯂꯩꯔꯛꯀꯦ ꯀꯥꯏꯅ ꯍꯥꯏꯔ ꯃꯥ ꯑꯗꯨꯝ ꯂꯩꯔꯛꯄ ꯅꯪꯒꯤ ꯃꯉꯣꯟꯗ ꯗꯤꯄꯦꯟ ꯇꯧꯃꯟꯈ꯭ꯔꯕꯅꯦ ꯑꯗꯨ ꯅꯪꯒꯤ ꯒꯔꯜ ꯄꯦꯟ ꯂ ꯑꯗꯨ ꯊ ꯍꯥꯟꯗꯂꯛꯄ ꯑꯗ ꯑꯩꯗꯣ ꯈꯪꯅꯤꯡ ꯅꯤꯡꯁꯤꯡꯉꯄ ꯅꯪꯍꯥꯟ ꯪ ꯀꯣꯏꯔꯒ ꯑꯩꯉꯣꯟꯗ ꯍꯥꯏꯕꯗ ꯑꯗꯨꯒꯤ ꯂꯩꯔ ꯀꯥꯟꯊꯔꯛꯄꯗ
ꯎꯝ ꯎꯝ
ꯏꯟꯁꯇꯥꯒ꯭ꯔꯥꯝꯁꯨ ꯅꯨꯡꯉꯥꯏ ꯑꯩ ꯅꯪ ꯐꯦꯁꯕꯨꯛ ꯄꯥꯏꯕ꯭ꯔꯥ
ꯐꯦꯁꯕꯨꯛꯁ ꯀꯩꯅꯣ ꯇꯥꯏꯅ ꯏꯅꯦ ꯄꯥꯏꯗꯤ ꯄꯥꯏ ꯑꯗꯣ ꯑꯩ ꯀꯩꯅꯣ ꯐ꯭ꯔꯦꯟꯒꯨꯝꯕꯁꯨ ꯏꯄꯥ ꯂꯩꯇꯦ ꯑꯩꯒꯤꯗꯣ ꯑꯩꯒꯤ ꯑꯁꯦꯡꯕꯗꯣ ꯁꯣꯏꯈ꯭ꯔꯕꯀꯣ ꯑꯗꯨꯗꯒꯤ ꯑꯩ ꯑꯗꯨꯁꯨ ꯑꯩꯒꯤ ꯊꯥꯏꯒꯤ ꯑꯩ ꯑꯦꯛꯁꯅ ꯃꯥꯡꯍꯟꯕꯤꯕꯅꯤꯅꯦ
ꯍꯣꯏ
ꯃꯥꯅ ꯀꯃꯥꯏ ꯀꯃꯥꯏ ꯇꯧꯈ꯭ꯔ ꯗꯤꯂꯦ ꯇꯧꯕꯤꯈ꯭ꯔ ꯃꯥꯜꯂꯦ ꯑꯩ ꯑꯦꯀꯥꯎꯟꯗ ꯑꯁ ꯏ ꯀꯥꯕꯁꯤꯗꯤ ꯑꯩꯈꯣꯏꯅ ꯄꯥꯈꯪ ꯇꯧꯕ ꯍꯧꯔꯛꯄ ꯀꯥꯟꯗ ꯐꯣꯇꯣ ꯄꯨꯡ ꯍꯥꯞ ꯍꯥꯞꯄ ꯈꯣꯏꯗꯣ
ꯍꯣꯏ
ꯑꯗꯨ ꯂꯣꯏ ꯌꯥꯎꯕꯅꯦꯕ ꯑꯁ ꯅꯨꯡꯁꯤꯕꯗꯣ ꯑꯩꯗꯒꯤ ꯑꯗꯨꯝ ꯐꯣꯇꯣ ꯂꯣꯏ ꯃꯥꯡꯈ꯭ꯔꯦꯗꯤ ꯑꯩ ꯑꯗꯨꯗꯒꯤꯗꯤ ꯑꯩ ꯐꯦꯁꯕꯨꯛ ꯑꯗꯨꯝ ꯃꯃꯤꯡꯒꯤ ꯍꯥꯡꯉꯒ ꯑꯗꯨꯝ ꯀꯅꯥꯒꯁꯨ ꯐ꯭ꯔꯦꯟ ꯑꯣꯏꯗꯣꯏꯅ
ꯀꯩꯅꯣꯀꯣ ꯗꯦꯜꯂꯤ
ꯍꯜꯂꯣ ꯇꯔꯣ